ꯀꯗ ꯑꯣꯏꯅꯣ ꯀꯩꯗꯦꯔꯦꯒꯤ
ꯏ ꯍꯥꯥ ꯊꯕꯛ ꯆꯠꯂꯣ ꯊꯕꯛ ꯆꯠꯂꯕꯣ ꯍꯥꯏꯕ
꯭ ꯀꯨꯒꯦ ꯃꯁꯥꯅ ꯃꯁꯥꯅ ꯌꯧꯔꯒꯦ
ꯄꯨꯁꯤꯗꯤ ꯀꯔꯤ ꯌꯦꯟꯖꯥꯡ ꯆꯥꯔꯤꯒꯦ
ꯑ ꯉꯁꯥꯒꯤ ꯏꯔꯣꯟ ꯏꯤꯔꯣꯟꯝ ꯃꯈꯈꯜꯗꯅꯤꯂ ꯑꯩ ꯆꯥꯖꯔ ꯆꯞ ꯗꯨꯠꯂꯥ
ꯑꯣ ꯅꯪ ꯗꯨꯀꯥꯟꯗꯤ ꯃꯤ ꯌꯥꯝ ꯂꯥꯛꯄ꯭ꯔꯣ ꯄꯣꯠ ꯁꯤꯄ꯭ꯔꯣ ꯁꯧꯒ꯭ꯔꯤ ꯀꯗꯥ ꯁꯧꯒ꯭ꯔꯤ ꯗꯥ ꯊꯣꯡꯉꯤ ꯇꯧꯔꯤꯉ ꯗꯦ ꯆꯥꯛꯄꯤ ꯂꯥꯡꯥꯟꯕ ꯍꯧꯔꯦꯅꯦ
ꯊꯦꯡꯃꯜꯂꯦ ꯊꯣꯡꯕ ꯄꯨꯡ ꯇꯔꯥ ꯄꯨꯡ ꯅꯤꯄꯥꯜ ꯃꯥꯄꯜ ꯃꯄꯥꯟꯃꯈꯥ ꯍꯂ
ꯍꯗꯤ ꯍꯧꯒ ꯇ ꯊꯦꯡ ꯑꯣꯏꯗꯤ ꯑꯩꯅ ꯊꯥꯕ ꯁꯧꯒ꯭ꯔꯤꯗꯣ ꯍꯧꯖꯤꯛ ꯍꯦꯛꯂꯒ ꯂꯩ ꯂꯣꯏꯔꯦ
ꯍꯗꯤ ꯏꯅ ꯃꯤ ꯃꯣꯔ ꯂꯣꯏꯦ ꯇꯔꯣ
ꯀꯣꯏꯗꯥ ꯀꯣꯏꯗ
ꯄꯨꯟꯅ ꯊꯏꯗꯤꯌꯦ
ꯀꯩꯅꯣ ꯒꯥꯔꯤ ꯒꯥꯔꯤ ꯃꯈꯣꯟꯜ ꯇꯥꯏꯅ
ꯌꯥꯝ ꯇꯥꯕ꯭ꯔꯥ
ꯇꯥꯏꯌꯦ
ꯇꯣꯜ ꯇꯧꯕꯁꯦ ꯑ ꯌꯥꯗꯦꯅꯦ
ꯀꯔꯤꯅꯣꯅꯦ ꯄꯉꯥꯡꯅꯦ ꯀ
ꯍꯥꯥ
ꯀꯔꯝ ꯀꯥꯟꯍꯜꯂꯛꯅꯤ ꯍꯥꯏꯒ
ꯗꯦ ꯇꯨꯗ ꯍ ꯌꯧꯔꯛꯀꯅꯤ ꯍꯥꯏꯕꯅꯤ ꯅꯍꯥꯛ ꯎꯝ
ꯅꯣꯏ ꯂꯗꯥ ꯑꯃꯒꯤꯒꯦ
ꯑꯥ
ꯅꯣꯏꯗꯗ
ꯃꯥꯗꯤ ꯑꯗꯨꯝ ꯂꯩꯔꯕꯝꯅꯤꯗ
ꯄꯥꯗ ꯂꯩꯒꯃ
ꯅ ꯍꯔ ꯂꯩꯒꯅꯤ ꯏꯅꯦ ꯍꯗ
ꯑꯣ ꯃꯥꯒꯤ ꯑꯦꯛꯖꯥꯝꯗꯣ ꯀꯃꯥꯏꯅ ꯇꯧꯒꯦ ꯍꯥꯏꯕ꯭ꯔꯃꯣ
ꯁꯨꯝ ꯈꯪꯒꯦꯗ ꯅꯣꯛꯑꯒ ꯂꯩ ꯀꯃꯥꯏ ꯐꯖꯅꯁꯨ ꯈꯨꯝꯅꯤ ꯅꯨꯡꯉꯥꯏꯕ ꯭ꯔꯥ ꯍꯥꯏꯔꯒ ꯃ ꯃꯣꯏꯁꯦ ꯉꯥꯛꯇ ꯊꯥꯔꯒ ꯍꯥꯥ ꯈꯪꯗꯦꯗ ꯀꯃꯥꯏꯅ ꯇꯧꯖꯠꯅꯣ ꯈꯪꯗꯦꯕ
ꯅꯅ ꯍꯕ ꯀꯣꯏꯂ ꯎ ꯂꯩꯔ
ꯑꯦ ꯀꯧꯇꯧ ꯁꯤ ꯁ ꯃꯔꯔꯥꯡꯁꯨ ꯀꯣ ꯇꯧꯕꯤꯗ
ꯀꯣ ꯇꯧꯕꯁꯨ ꯐꯪꯗꯦꯅꯦ ꯑꯩꯁꯨ ꯉꯁꯤ ꯔꯤꯆꯥꯔꯖ ꯂꯣꯏꯈ꯭ꯔꯦꯅꯦ
ꯆ ꯑꯩꯁꯨ ꯍꯌꯦꯡ ꯂꯣꯏꯗꯔꯅꯤ ꯆ
ꯑꯗꯨꯒ ꯅꯅꯥꯎ ꯅꯨꯄꯤ ꯑꯃ ꯑꯋꯂꯗꯣ ꯃꯥꯖꯨ ꯂꯣꯏꯔꯦ ꯍꯥꯏꯕꯅꯦ
ꯑꯗꯣ ꯃꯉꯣꯟꯗ ꯅꯪ ꯀꯣꯜ ꯇꯧꯕ꯭ꯔꯥ
ꯎꯃ ꯇꯧꯗꯦ ꯉꯔꯥꯡꯗꯤ ꯇꯧꯋꯤ ꯚꯤꯗꯤꯑꯣ ꯀꯣꯜ
ꯃꯣꯏꯁꯨ ꯗꯦꯠ ꯇꯣꯏꯟꯇꯤꯁꯕꯦꯟꯅꯔ ꯑꯦꯛꯖꯥꯝ ꯂꯣꯏꯒꯅꯤ ꯍꯥꯏꯕꯅꯤ
ꯃꯥ ꯑꯦꯛꯖꯥꯝ ꯊꯥꯕꯗꯣ ꯅꯣꯅꯦꯗꯅꯤꯀꯣ
ꯑꯗꯨ ꯂꯣꯏꯔ ꯑꯗꯨ ꯂꯣꯏꯔꯝꯃ ꯃꯇꯨꯡ ꯄ꯭ꯔꯥꯛꯇꯤꯀꯜ ꯑꯃꯨꯛ ꯊꯥꯒꯅꯤ ꯄ꯭ꯔꯥꯛꯇꯤꯀꯜꯒꯤ ꯔꯨꯇꯤꯟ ꯄꯤꯔꯗꯤ ꯑꯃꯨꯛ ꯂꯩꯔꯒ
ꯄ꯭ꯔꯥꯛꯇꯤꯀꯜꯗꯤ ꯃꯥ ꯍꯩ ꯍꯩꯔꯣꯏ ꯍꯩꯒꯗꯔꯣ ꯄ꯭ꯔꯥꯛꯇꯤꯀꯜꯗꯤ ꯃꯥ
ꯍꯩꯅꯦꯕ
ꯑꯃꯨꯛ ꯃꯥꯒꯤ ꯑꯦꯛꯖꯥꯝ ꯃꯨꯛ ꯂꯣꯏꯔꯒ ꯑꯃꯨꯛ ꯇꯃꯦꯡꯂꯣꯡꯗ ꯆꯠꯇꯣꯏꯕ
ꯌꯥ ꯑꯗꯣ ꯄ꯭ꯔꯥꯛꯇꯤꯀꯜꯗꯣ ꯂꯣꯏꯔꯒ ꯑꯃꯨꯛ ꯇꯃꯦꯡꯂꯣꯡꯗ ꯆꯠꯇꯣꯏꯕ ꯇꯃꯦꯡꯂꯣꯡꯗꯅꯤ ꯃꯣꯏ ꯁꯦꯟꯇꯔ ꯇꯥꯔꯤꯁꯦ
ꯇꯃꯦꯡꯂꯣꯡꯗ ꯁꯦꯟꯇꯔ ꯑꯣꯏꯔꯗꯤ ꯐꯥꯔꯦ ꯃꯥ ꯀꯩꯅꯣ ꯀꯝꯄꯥꯔꯠ ꯀꯝ ꯀ꯭ꯂꯥꯁ ꯇꯦꯟꯗ ꯀꯝꯄꯥꯔꯠ ꯊꯣꯛꯄꯗꯣ ꯑꯗꯨꯒꯩꯒꯤ ꯇ꯭ꯨꯋꯦꯜꯐ ꯑꯣ ꯑꯩ ꯀꯥꯎꯔꯦꯅꯦ ꯅꯣꯏ ꯗꯨꯀꯥꯟꯗ ꯀꯩ ꯀꯩ ꯂꯩꯒꯦ ꯍꯥꯏꯕꯅꯣ ꯋꯥꯁꯤꯡ ꯃꯦꯆꯤꯟꯒ ꯀꯩ ꯀꯩꯅꯣ ꯀꯩ ꯀꯩ ꯑꯥꯏꯇꯦꯝ ꯌꯥꯎꯒꯦ ꯍꯥꯏꯕ ꯍꯟꯗꯛꯇꯤ ꯑꯣꯐꯔ ꯂꯩꯇꯔꯣ
ꯑꯣꯐꯔꯗꯤ ꯑꯗꯨꯝ ꯍꯣꯜꯁꯦꯜꯅꯤꯅ ꯑꯣꯐꯔꯗꯤ ꯀꯌꯥꯝ ꯇꯧꯗꯦꯗꯥ ꯄꯣꯠ ꯎꯝ ꯀꯩ ꯍꯥꯏꯅꯤ ꯄꯣꯠ ꯈꯔ ꯇꯥꯡꯕꯒꯨꯝꯕ ꯑꯃ ꯑꯅꯤꯒꯨꯝꯕ ꯂꯧꯔꯗꯤ ꯑꯗꯨꯝ ꯐ꯭ꯔꯤꯗ ꯄꯤꯕꯗꯣ ꯒꯤꯐ ꯑꯣꯏꯅ ꯑꯗꯨ ꯄꯤꯌꯦ ꯈꯪꯉꯦ ꯏꯆꯦ ꯍꯣꯏ ꯅꯍꯥꯟ ꯑꯗꯣ ꯏꯆꯦ ꯑꯩꯈꯣꯏꯗ ꯂꯩꯕꯗꯣ ꯑꯗꯨ ꯅꯍꯥꯟ ꯑꯦꯁꯤ ꯂꯧꯅꯤ ꯍꯥꯏꯔꯒ ꯈꯪꯗꯦ ꯑꯃꯨꯛ ꯀꯩꯗꯧꯕꯖꯥꯠꯅꯣ ꯑꯦꯁꯤ ꯑꯍꯨꯝ ꯂꯧꯒꯦ ꯍꯥꯏꯌꯦ
ꯐꯔ ꯌꯥꯎꯗ꯭ꯔꯣ ꯅꯪ ꯂꯩꯗ꯭ꯔꯣ
ꯑꯩꯉꯣꯟꯗ ꯂꯩꯌꯦ ꯃꯥꯒꯤ ꯅꯝꯕꯔꯗꯤ
ꯂꯩꯔꯗꯤ ꯃꯉꯣꯟꯗ ꯄꯥꯎ ꯍꯥꯏꯕꯤꯌꯨꯅ
ꯅꯍꯥꯟ ꯑ ꯁꯤ ꯑꯁꯤ ꯂꯝꯕꯤꯗ ꯆꯠꯄꯗꯣ
ꯎꯝ ꯃꯣꯏ ꯃꯥꯒ ꯃꯥ ꯅꯨꯄꯥꯒ ꯁꯤꯁꯤꯒ ꯑꯣꯏꯔꯝꯅꯤ ꯃꯣꯏ ꯑꯍꯨꯝꯒꯔꯤ ꯇꯣꯡ ꯉꯒ ꯊꯣꯛꯈꯤꯕꯗꯣ ꯑꯩ ꯎꯕ ꯁꯔꯣꯛꯇ
ꯂꯧꯁꯤꯟꯕ ꯉꯝꯗꯕ ꯅꯠꯇꯦ ꯃꯥꯅ ꯑꯄꯥꯝꯕ ꯂꯩꯔꯗꯤ ꯃꯉꯣꯟꯗ ꯍꯥꯏꯕꯤꯈ꯭ꯔꯣ ꯍꯥꯏꯕ ꯂꯩꯔꯦ ꯍꯥꯏꯅ ꯂꯧꯁꯤꯟꯕ ꯉꯝꯗꯕ
ꯍꯣꯏ ꯑꯄꯥꯝꯕ ꯑꯩ ꯑꯥ ꯎꯝ ꯍꯣꯜꯁꯦꯜꯒꯤ ꯔꯦꯠꯁꯨ ꯂꯣꯏ ꯊꯥꯈ꯭ꯔꯕꯅꯦ ꯃꯉꯣꯟꯗ
ꯑꯗꯨꯒ ꯎꯝ ꯏ ꯏꯆꯦꯒꯤꯗꯤ ꯃꯥ ꯂꯧꯕꯅꯤ ꯍꯥꯏꯌꯦ ꯎꯝ ꯅꯍꯥꯟ ꯍꯥꯏꯕꯗ ꯖꯨ ꯖꯨꯂꯥꯏ ꯐꯥꯔꯁ ꯋꯤꯛ ꯑꯗꯨꯋꯥꯏꯗ ꯅꯠꯇ꯭ꯔꯒ
ꯑꯗꯨꯋꯥꯏꯗ ꯂꯧꯒꯅꯤ ꯍꯥꯏ ꯑꯩꯅ ꯏꯁꯇꯣꯛ ꯂꯣꯏꯈ꯭ꯔꯗꯤ ꯈꯪꯗꯦꯀꯣ ꯍꯥꯏꯕꯗ ꯃꯥꯅ ꯑꯗꯣ ꯂꯩꯔꯗꯤ ꯐꯥꯎꯕꯤꯔꯛꯑꯣ ꯑꯗꯨ ꯂꯩꯔꯗꯤ ꯂꯧꯕ ꯂꯥꯛꯀꯦ ꯍꯥꯏꯌꯦ ꯊꯥꯔꯇꯤ ꯄ꯭ꯂꯁ ꯉꯥꯛꯇꯅꯦ ꯃꯥ ꯂꯧꯋꯤꯗꯣ ꯄꯣꯠ ꯑꯍꯨꯝ ꯂꯧꯅꯤ ꯍꯥꯏꯌꯦꯕ ꯃꯥꯗꯣ ꯑꯗꯨꯅ ꯋꯥꯟ ꯂꯥꯛ ꯍꯦꯜ ꯍꯦꯜꯂꯦꯕ ꯃꯥ
ꯃꯥ ꯂꯧ ꯎꯗꯕ
ꯎꯝ
ꯃꯣꯏꯗꯤ ꯄꯩꯁꯥ ꯂꯩꯕꯅꯤꯅ ꯍꯣꯏꯠ ꯂꯧꯕꯁꯨ ꯌꯥꯏꯗ
ꯋꯥꯟ ꯂꯥꯈ ꯁꯚꯦꯟꯇꯤꯟ ꯊꯥꯎꯖꯟ ꯐꯥꯏꯚ ꯍꯟꯗ꯭ꯔꯦꯠꯀꯨꯝꯕ ꯂꯥꯛꯑꯦꯕ ꯃꯥꯒꯤꯗ ꯑꯗꯣ ꯑꯩꯅ ꯈꯔ ꯌꯦꯡꯕꯤꯒꯦ ꯍꯥꯏꯔꯒ ꯐꯣꯔ ꯊꯥꯎꯖꯟ ꯑꯗꯨꯒꯨꯝꯕꯗ ꯌꯦꯡꯕꯤꯒꯦ ꯈꯜꯂꯤꯕ ꯇꯥꯏꯅ
ꯑꯣ ꯐꯥꯔꯦꯅꯦ ꯑꯩꯗꯤ ꯄꯩꯁꯥ ꯂꯩꯔꯀꯥꯟꯗ ꯂꯥꯛꯑꯒꯦ ꯇ ꯄꯗ ꯑꯩꯁꯨ ꯉꯥꯏꯍꯥꯛ ꯂꯩꯔꯒ ꯁꯛ ꯆꯠꯇꯣ ꯑꯣꯔ ꯀꯊꯐꯝꯪ ꯆꯠꯄ ꯍꯧꯔꯅ ꯀ
ꯆꯦꯡ ꯂꯝꯒꯨꯏꯗꯤ ꯌꯥꯝ ꯋꯥꯠꯂꯦꯅ ꯅꯪ ꯊꯣꯛꯀꯗꯕꯗꯤ
ꯍꯣꯏ ꯏꯟꯁꯥꯡꯗꯤ ꯊꯣꯡꯕ ꯂꯣꯏꯔꯦ ꯏꯆꯦ ꯂꯝꯕꯤꯗꯤ ꯉꯁꯥꯏꯅ ꯆꯠꯄ
ꯑꯃꯁꯨ ꯆꯥꯛ ꯂꯥꯝꯕꯅ ꯂꯣꯏꯔꯝꯅꯤ
ꯑꯦ ꯄꯥ ꯃꯣꯏꯗ ꯑꯩ ꯐꯧ ꯆꯥꯗ꯭ꯔꯔꯤ ꯏ ꯆꯁ ꯇ ꯀꯂ ꯀꯩ ꯗꯎꯔꯅꯤ ꯀꯥꯟꯗ ꯃꯡꯂ ꯍꯥꯏ ꯂꯨ ꯇꯨꯕ ꯁꯥꯟꯅꯕ ꯐꯤ ꯇꯥꯏꯕꯒꯨꯝꯕ ꯑꯗꯨꯝ ꯍꯧꯔꯅꯤ ꯑꯩꯗꯤ ꯆꯃ ꯂꯩꯗꯦꯕ ꯌꯨꯝꯗ ꯆꯠꯅꯤꯡꯉꯤ
ꯌꯨꯝ ꯌꯨꯝꯗ ꯀꯩꯗꯧꯗꯣꯏꯕ
ꯅꯪꯦ ꯃꯃꯥ ꯕꯥ ꯍꯅꯥ ꯄ ꯂꯩꯅ ꯍꯟꯗꯗꯤ ꯌꯥꯎꯁꯤꯡꯤꯡꯕꯁꯨ ꯐꯪꯉꯔꯣꯏꯌꯦ
ꯂꯣꯏ ꯂꯣꯏꯈ꯭ꯔꯦ ꯍꯥꯏꯕꯅꯦ ꯀꯩꯅꯣ ꯐꯧ ꯊꯥꯕꯗꯣ
ꯎꯝ ꯑꯗꯨꯅꯦ ꯂꯧ ꯍꯤꯡꯕ ꯐꯪꯗ꯭ꯔꯦ ꯍꯥꯏꯔꯤꯁꯦ ꯅꯠꯇ꯭ꯔꯗꯤ ꯂꯧꯏꯅꯤꯅ ꯂꯥꯛꯑꯣ ꯑꯃꯨꯛꯐꯥꯎ ꯇꯧꯔꯛꯄ ꯌꯥꯔ ꯇꯧꯛꯇꯕ ꯍꯦ ꯑ ꯅꯠꯇꯦ ꯀꯩꯅꯣ ꯀꯣꯔꯤꯌꯥ ꯃꯨꯚꯤ ꯑꯃ ꯅꯦꯕꯔ ꯑꯦꯟꯗꯤꯡ ꯁꯝꯃꯔꯒꯤꯗꯣ ꯑꯗꯨꯗ ꯐꯤꯂꯤꯂꯝꯗ ꯌꯦꯡꯉꯣ ꯅꯪ ꯌꯦꯡꯟꯣ
ꯑꯁꯇ ꯂꯩꯦ ꯑꯗꯨꯗ
ꯎꯝ ꯅꯪꯗꯤ ꯀꯩꯅꯣ ꯊꯥꯏꯅꯒꯤ ꯋꯥꯔꯤꯁꯤꯡ ꯇꯥꯔꯒ ꯂꯩꯒꯅꯤ ꯅꯪꯗꯤ
ꯒꯤ ꯇꯥꯗ꯭ꯔꯦꯗ ꯑꯦ ꯎꯝ ꯃꯥꯏ ꯐꯁ ꯃꯥꯏ ꯀ꯭ꯔꯥꯁ ꯐꯦꯁꯕꯨꯛꯇꯣ ꯑꯗꯨ ꯌꯦꯡꯕ ꯅꯨꯡꯉꯥꯏꯕꯅꯤ
ꯋꯥꯔꯤꯦ ꯁꯇ ꯇ ꯑꯅꯤ ꯋꯥꯔꯤ
ꯋꯥꯔꯤ ꯅꯠꯇꯦ ꯐꯤꯂꯝ ꯑꯣꯏꯕꯅꯦ ꯏꯄꯤꯁꯣꯠꯇꯣ
ꯎꯝ ꯑꯗꯨꯝ ꯑꯣꯏꯗꯤ ꯌꯦꯡꯕ ꯌꯥꯏ ꯅ ꯇꯗꯤ ꯇꯔꯦ
ꯍꯕꯅꯅꯨꯡꯉꯕ
ꯑ ꯀꯪꯂꯥ ꯆꯠꯇꯕꯁꯨ ꯀꯨꯏꯔꯦꯅꯦ ꯏꯗ ꯎꯅ ꯀ ꯆꯆꯔꯣ
ꯉꯥ ꯈꯪꯗꯦꯕ ꯁꯟꯗꯦꯁꯨ ꯌꯥꯗꯦ
ꯌꯥꯕꯅꯤꯗ ꯅꯠꯇꯦ ꯅꯅꯥꯎꯄꯤ ꯀꯩꯅꯣ ꯖꯦꯟꯗꯣ ꯆꯦꯟꯖꯦꯟ ꯄꯨꯏ ꯃꯥꯁꯨ ꯆꯠꯂꯝꯗꯥꯏꯗ ꯀꯩꯅꯣ ꯃꯍꯥꯕꯤꯗ ꯃꯣꯃꯨ ꯆꯥꯕ ꯆꯠꯁꯦ ꯍꯥꯏꯕꯅꯦ
ꯅ ꯃꯨꯕꯥꯥꯡ ꯇꯧꯁꯦ ꯀ ꯀꯔ
ꯃꯥ ꯃꯃꯃꯣ ꯌꯥꯝ ꯀꯝꯅ ꯎꯝ ꯆ ꯍꯥꯏ ꯉꯔꯥꯡꯁꯨ ꯏꯕꯅꯤ ꯑꯦꯌꯥꯔꯄꯣꯔꯠꯇꯠꯇ ꯆꯠꯂꯦꯕꯅꯤ ꯍꯣꯏ ꯁꯟꯗꯔ ꯆꯠ ꯀꯗꯕꯅꯦ ꯃꯥ ꯗꯦꯠ ꯐꯥꯏꯚ ꯆꯠꯂꯅꯤ ꯍꯥꯏꯕꯅꯦ ꯗꯦꯠ ꯐꯥꯏꯚ ꯀꯩ ꯅꯨꯃꯤꯠ ꯑꯣꯏꯒꯦ
ꯗꯦꯠ ꯄꯥꯖꯣꯛ ꯈꯗ ꯀꯥꯏꯩꯅꯝ ꯑꯣꯖꯥ
ꯃꯥ ꯆꯂꯣꯝꯗꯥꯏꯗ ꯆꯠꯄꯇꯥꯔ ꯆꯥꯃꯤꯟꯅꯕ ꯃꯃꯕꯨꯗꯤꯗꯤ ꯌꯥꯝ ꯆꯥꯅꯤꯡꯗꯦꯗ ꯑꯩꯗꯤ ꯆꯥꯎꯏꯅꯦ ꯆꯥꯅꯤꯡꯉꯦ
ꯍꯍꯣ ꯃꯣ ꯌꯥꯉ ꯑꯋꯥꯣꯏ ꯑꯗꯣ ꯑꯩꯒꯤ ꯕꯦꯛꯒ꯭ꯔꯥꯎꯟ ꯕꯦꯛꯒ꯭ꯔꯥꯎꯟꯒꯤ ꯀꯩꯀꯩ ꯃꯈꯣꯜꯗꯣ ꯌꯥꯝ ꯇꯥꯕ꯭ꯔꯥ
ꯑꯗꯨ ꯅꯣ ꯗꯤꯁꯇꯥꯒ ꯊꯝꯃꯗꯤ ꯐꯥꯗꯦ ꯀꯅ
ꯀꯦ
ꯇꯥꯏꯌꯦꯦ
ꯑꯩ ꯑ ꯑ ꯕꯦꯛꯒ꯭ꯔꯥꯎꯟꯒꯤ ꯃꯈꯣꯟꯁꯦ ꯌꯥꯝ ꯇꯥꯕ꯭ꯔꯥ ꯍꯥꯏꯕ
ꯑ ꯇꯔꯗꯨꯅꯕꯤ ꯈꯖꯦꯗ
ꯑꯦ ꯑꯁ ꯔꯤ
ꯃꯣꯏ ꯊꯕꯛ ꯇꯧꯃꯤꯟꯅꯕ ꯃꯤꯁꯤꯡꯗꯤ
ꯍꯥꯥ
ꯊꯕꯛ ꯇꯧꯃꯤꯟꯅꯕ ꯃꯤꯁꯤꯡꯗꯤ
ꯑꯗꯨꯝ ꯄꯨꯡꯗꯤ ꯍꯧꯖꯤꯛꯇ ꯂꯥꯛꯇ ꯉꯥꯏꯔꯦꯗ
ꯃꯤ ꯀꯌꯥꯅꯣꯅꯣ ꯊꯕꯛ ꯁꯨꯃꯤꯟꯅꯔꯤꯗꯣ
ꯑꯩꯈꯣꯏ ꯃꯃꯥꯡꯒꯤꯅ ꯃꯤ ꯑꯍꯨꯝ ꯈꯛꯇꯅꯦ ꯃꯒꯤꯅꯦ ꯇꯇꯦꯜ ꯏꯁꯇꯥꯐꯇꯤ ꯄꯦꯟ ꯑꯗꯨꯋꯥꯏꯗ ꯂꯩ
ꯑꯣꯝ ꯀꯩꯗꯧꯉꯩ ꯀꯣꯏꯕ ꯆꯠꯁꯤꯦ ꯍꯥꯏꯕꯅꯣ
ꯀꯣꯏꯕ ꯍꯥꯏ ꯏꯁꯦ ꯎ ꯈꯪꯗ ꯂꯩꯀ
ꯗ ꯀ ꯂꯥꯗꯗꯦꯗ ꯆꯂ ꯀ ꯑ ꯑꯗꯨꯅꯌꯥ ꯁꯟꯗꯦ ꯑꯣꯐ ꯂꯩꯗꯅ ꯁꯨꯇꯤ ꯂꯩꯌꯦꯕ ꯁꯟꯗꯦ ꯅꯨꯃꯤꯠ
ꯑꯗꯣ ꯍꯟꯗꯛ ꯑꯁꯅ ꯍꯟꯗꯛꯀꯤꯁꯤꯟꯗꯦꯗꯤ ꯈꯪꯗꯦ ꯀꯃꯥꯏꯅ ꯇꯧꯗꯣꯏꯅꯣ
ꯅꯪ ꯁꯨꯇꯤ ꯐꯪꯂꯣꯏꯗ꯭ꯔꯣ
ꯁꯟ ꯁꯟꯗꯦꯗꯤ ꯁꯟꯗꯦ ꯈꯨꯗꯤ ꯂꯩꯒ ꯁꯨꯇꯤꯅꯦ
ꯑꯗꯨꯗꯤ ꯀꯃꯥꯏꯅꯣ ꯍꯟꯗꯛ ꯁꯟꯗꯤꯤꯗꯤ ꯊꯕꯛ ꯂꯩꯕ ꯃꯥꯟꯕ ꯅꯪꯒꯤ ꯋꯥꯉꯥꯡꯗꯣ
ꯀꯣꯏꯕꯨ ꯆ ꯂꯩꯦꯗꯤ ꯄꯁꯥ ꯂꯥꯏꯒꯅꯤꯗꯅꯥ
ꯎꯝ ꯅꯠꯇꯦ ꯑꯩꯒꯤ ꯐꯤꯅꯦꯛ ꯑꯃꯁꯨ ꯇꯥꯏꯕꯤꯌꯨꯅꯦ ꯅꯪ ꯍꯜꯂꯛꯄ ꯀꯥꯟꯗ ꯐꯦꯅꯦꯛ ꯑꯃ ꯄꯤꯒꯦ
ꯁꯗꯦꯗꯣ ꯑꯣ ꯅ ꯇꯖꯔ ꯈꯅ ꯩꯊꯣꯏꯒꯤꯗꯣ ꯅꯩꯊꯣꯏꯒꯤꯁꯨ ꯂꯩꯌꯦ ꯅꯊꯣꯏꯒꯤꯁꯨ
ꯁꯟꯗꯦꯗꯗꯤ ꯌꯥꯔꯣꯏꯅꯦ ꯁꯟꯗꯦꯗ ꯁꯦꯠꯅꯤꯡꯉꯥꯏ ꯇꯥꯏꯕꯤꯌꯨ ꯍꯥꯏꯕꯅꯦ ꯁꯤꯡꯗꯤ ꯂꯥꯛꯇ꯭ꯔꯤꯅꯤ ꯍꯥꯏꯗ
ꯑꯗꯨ ꯅꯪ ꯄꯨꯊꯣꯔꯒ ꯃꯄꯥꯟꯗ ꯐꯝꯈ꯭ꯔꯣ
ꯍꯥꯥ
ꯅꯪ ꯃꯅꯨꯡꯗ ꯍꯥꯞꯆꯤꯟꯕꯗꯣ ꯑꯗꯨ ꯄꯨꯊꯣꯛꯂꯒ ꯃ ꯃꯄꯥꯟꯗ ꯑꯣꯏꯅ ꯊꯝꯈ꯭ꯔꯣ ꯍꯥꯏꯕ
ꯄꯔꯅꯤꯒꯦ
ꯍꯌꯦꯡ ꯉꯁꯤꯁꯦ ꯐ꯭ꯔꯥꯏꯗꯦ ꯍꯌꯦꯡ ꯁꯦꯇꯔꯗꯦ ꯍꯌꯦꯡ ꯉꯆꯦꯁ ꯏ ꯉꯗ ꯂꯥ ꯑꯗꯨ ꯑꯗꯨꯝ ꯑꯗꯨ ꯑꯗꯨꯝꯒ
ꯑꯩ ꯅꯪꯗꯤ ꯍꯟꯗꯛ ꯊꯦꯡ ꯊꯦꯡꯅ ꯂꯥꯛꯏꯁꯤꯗꯤ ꯄꯨꯡ ꯇꯔꯦꯠ ꯇꯥꯔꯝꯗꯥꯏ ꯑꯗꯨ ꯂꯥꯛꯏ ꯅꯪꯗꯤ
ꯁꯤꯛꯁ ꯊꯥꯔꯇꯤꯖꯦ ꯁꯤꯛꯁ ꯊꯥꯔꯇꯤ ꯁꯤꯛꯁ ꯊꯥꯔꯇꯤ ꯍꯦꯜꯂꯀꯥꯟꯗ ꯑꯃꯨꯛ ꯊꯥꯕꯁꯨ ꯑꯃꯨꯛ ꯌꯨꯝ ꯆꯠꯄꯁꯨ ꯌꯥꯎꯋꯤ ꯅꯠꯇꯒ ꯍꯣꯏ